ꯍꯌ‌ꯦꯡ
ꯑ
ꯇꯥꯔꯕ꯭ꯔ‌ꯣ ꯍꯜꯂꯣ
ꯃꯤ ꯃꯤꯒꯤ ꯍꯜꯂ‌ꯣ
ꯀꯔꯤ ꯍꯥꯏꯕ
ꯃꯤꯒꯤ ꯃꯤ ꯍꯥꯏ ꯄꯟꯔꯣ ꯍꯥꯏꯌ‌ꯦꯀ‌ꯣ
ꯑ ꯑꯁ ꯌꯥꯗ꯭ꯔꯦꯗ ꯑꯩꯒꯤꯗꯤ ꯑꯗꯨꯝ ꯄꯪꯁꯣꯏꯗ ꯁꯣꯏꯈ꯭ꯔꯦ
ꯎꯝ ꯋꯥ ꯈꯔ ꯀꯟꯅ ꯉꯥꯡꯉꯣ
ꯇꯥꯗꯕ꯭ꯔꯣ
ꯑꯥ ꯑꯦꯗꯣ ꯈꯔ ꯀꯥꯟꯗꯪꯉ ꯋꯥꯔ ꯄꯋꯥꯅꯤꯗ
ꯑ ꯍꯧꯖꯤꯛꯗꯤ ꯀꯗ꯭ꯔꯤ ꯇꯧꯔꯒ ꯂꯩ ꯂꯩꯕ꯭ꯔꯣ
ꯁꯤꯆ ꯍꯧꯖꯤꯛꯇꯤ ꯀꯔꯤꯁꯨ ꯇꯧꯗ‌ꯦ
ꯀꯔꯤ ꯀꯔꯤ ꯋꯥꯔꯤ ꯁꯥꯟꯅꯈ꯭ꯔꯦꯅꯕꯅꯤ ꯍꯥꯥ
ꯀꯔꯤ ꯍꯥꯏꯕ
ꯀꯔꯤ ꯀꯔꯤ ꯁꯥꯟꯅꯔꯒ ꯑꯃꯨꯛꯀ ꯊꯝꯈ꯭ꯔꯕ꯭ꯔꯣ
ꯅꯪ ꯍꯥꯏꯕ ꯑꯩ ꯒ꯭ꯌꯥꯟ ꯇꯥꯗꯦ
ꯅꯪꯒꯤ ꯅꯨꯄꯥꯗꯨꯒ ꯍꯥꯏꯅꯤ
ꯁꯥꯟꯅꯩꯌꯦ ꯑꯗꯣ ꯀꯣꯜ ꯇꯧꯔꯒ ꯃꯥꯅ ꯇꯧꯔ ꯑꯩꯅ ꯇꯧꯔꯒ ꯍꯥꯏꯌꯦꯕ
ꯑꯣ
ꯇꯧꯅꯤꯡꯉꯦ ꯍꯥꯏꯔꯒ ꯆꯠꯈ꯭ꯔꯦꯕ ꯑꯗꯨꯒ ꯑꯩ ꯈꯔ ꯉꯥꯏꯔꯕꯀꯥꯟ ꯉꯥꯏꯔꯒ ꯃꯥ ꯇꯧꯔꯛ ꯑꯦ ꯑꯃꯨꯛꯀ ꯇꯧꯔꯛ ꯑꯒ ꯍꯥꯏꯔꯣ ꯑꯩꯉꯣꯟꯗꯁꯨ ꯇꯝꯕꯤꯔꯣ ꯑꯩ ꯋꯥ ꯑꯃ ꯇꯝꯕꯤꯌꯣ ꯍꯥꯏꯕ ꯑꯥ
ꯎꯝ
ꯑꯗꯨꯒ ꯃꯥꯅ
ꯑꯩꯗꯤ ꯅꯕꯥꯅꯤꯗꯣ ꯀꯥꯏꯅꯈ꯭ꯔꯕꯅ ꯍꯟꯥꯟꯕꯅꯤ ꯁꯦꯡꯕ ꯍꯥꯏꯔꯗꯤ
ꯇꯥꯕ ꯇꯥꯕ ꯅꯠꯇꯦꯗ
ꯅꯍꯥꯟ ꯅꯪꯅ ꯉꯥꯡꯕꯒꯨꯝꯅ ꯑꯣꯏꯔꯗꯤꯀꯣ ꯍꯥꯏꯗꯤ ꯇꯣꯛꯅꯕꯅ ꯍꯥꯜꯂꯝꯃꯅꯤ
ꯑ ꯍꯧꯕ ꯃꯤꯒꯤ ꯃꯤꯡꯗꯤ ꯄꯟꯒꯅꯨꯀꯣ ꯍꯧꯖꯤꯛꯇꯤ
ꯎꯝ ꯎꯝ
ꯌꯦ ꯃꯤꯡꯗꯤ ꯄꯟꯒꯅꯨ ꯍꯥꯏꯌꯦꯅ
ꯑꯝ
ꯈꯣꯏꯅꯤ ꯒ꯭ꯌꯥꯟ ꯇꯥꯅꯕ
ꯍꯣꯏ ꯒꯌ꯭ꯟ ꯇꯥꯔꯗꯤ ꯌꯥꯔꯦ ꯏꯕꯥꯅꯤꯅ ꯁ ꯈꯪꯗ꯭ꯔꯦꯗ
ꯍꯥ
ꯈꯪꯗ꯭ꯔꯦꯗ ꯍꯥꯏꯕ
ꯑꯦꯣ ꯂꯅꯥ ꯀꯦ
ꯑꯩꯁꯦ ꯉꯁꯤ ꯐꯨꯜꯂꯒ ꯌꯥꯗ꯭ꯔꯦ ꯑꯩꯒꯤ ꯅꯥꯕꯁꯦ ꯒ꯭ꯌꯥꯟꯒ ꯑꯝꯇ ꯇꯥꯗꯕ ꯅꯠꯇꯦ ꯍꯩ ꯍꯥ ꯑꯩꯒꯤ ꯐꯣꯟꯁꯦ ꯈꯔ ꯍꯦꯡ ꯆꯠꯅꯤꯡꯕꯒꯤ ꯌꯥꯗꯦꯅꯦ ꯇꯥꯕ꯭ꯔꯣ ꯍꯜꯂꯣ ꯆꯦꯡ ꯁꯦꯡ ꯍꯜꯂꯣ ꯍꯜꯂꯣ
ꯇꯥꯗꯕ꯭ꯔꯣ ꯑꯕꯦꯝꯃ
ꯃꯨꯛꯀ ꯇꯥꯔꯦ ꯇꯥꯕ꯭ꯔꯣ
ꯇꯥꯏꯌꯦ ꯇꯥꯏꯌꯦ
ꯑꯁ ꯃꯊꯥ ꯁꯥꯔ ꯂꯩꯔꯦꯀꯣ ꯑꯩ ꯍꯧꯖꯤꯛ
ꯍꯥꯥ
ꯉꯥꯏꯍꯥꯛꯇꯪꯗꯤ ꯃꯊꯥ ꯁꯥꯔꯦꯕ
ꯎꯝ
ꯌꯥ ꯗꯔꯦꯀꯣ ꯑꯩꯒꯤꯁꯦ ꯏꯆꯦ ꯑꯩꯈꯣꯏꯗꯣ ꯉꯔꯥꯡ ꯃꯤ ꯀꯨꯟꯃꯨꯛ ꯁꯥꯟꯅ ꯍꯥꯏꯅꯩ
ꯍꯥꯥ
ꯃꯤ ꯀꯨꯟꯃꯨꯛ ꯁꯥꯟꯅꯩ ꯍꯥꯏꯌꯦ ꯇ꯭ꯋꯦꯟꯇꯤ
ꯀꯅꯥ ꯍꯥꯏꯕ꯭ꯔꯥ
ꯏꯆꯦ ꯋꯥꯔ ꯍꯥꯏꯌꯦ ꯍꯣꯏꯗ ꯂꯒꯦ
ꯑꯔꯝ ꯂꯩꯦ
ꯍꯥꯥ
ꯋꯥꯔꯗꯗ
ꯎꯝ ꯑꯁ ꯈꯪꯗ꯭꯭ꯔꯔꯤꯗ ꯑꯣꯏꯣꯏꯒꯤꯁꯤꯦ ꯀꯃꯥꯏꯅ ꯇꯧꯔꯛꯀꯦ
ꯌꯥꯕ꯭ꯔꯣ
ꯍꯥꯥ
ꯐ ꯍꯥꯏꯕ꯭ꯔꯣ
ꯅꯪꯒꯤ ꯃꯈꯣꯟꯁꯦ ꯈꯔ ꯅꯨꯡꯉꯥꯏꯗꯦꯅꯦ ꯀꯔꯤ ꯇꯥꯎꯕꯤꯔꯥ
ꯐꯪꯅꯤ ꯐꯪꯉꯦ ꯍꯥꯏꯕ꯭ꯔꯣ ꯍꯥꯏꯕꯅꯦ
ꯍꯪꯗꯦ ꯑꯩꯁꯨ ꯑꯩꯒꯤꯁꯦ ꯒꯦꯟꯃꯦꯟ ꯇꯥꯗ꯭ꯔꯦ ꯕ ꯑꯗꯨꯒꯤ
ꯍꯖꯕ ꯋꯥꯗ ꯂꯩꯇꯥ ꯍ ꯍꯣꯏꯅꯤ
ꯑꯇꯣꯞꯄ ꯍꯣꯏꯗꯤ ꯇꯧꯔ ꯂꯥꯏꯛꯦ ꯑꯩ ꯈꯛꯇ ꯚꯦꯔꯥ ꯀꯥꯏꯑꯕ ꯃꯣꯏꯒ ꯑꯩꯒꯁꯦ ꯅꯣꯏꯗꯤ ꯏꯆꯦꯈꯣꯏꯒ ꯃꯥꯟꯅꯩꯌꯦꯕ ꯑꯩꯒ ꯃꯩꯇꯩ ꯅꯨꯄꯤ ꯑꯃ ꯑꯩꯒꯤ ꯃꯔꯨꯞ ꯅꯨꯄꯤꯒ ꯃꯅꯥꯔ ꯂꯥꯏꯔꯕ ꯒꯟꯃꯦꯟ ꯇꯥꯗꯕ
ꯍꯇꯅꯅ
ꯈꯪꯗ꯭ꯔꯦ ꯑꯩꯒꯤꯁꯨ
ꯏꯄꯥꯃꯗ
ꯎꯝ
ꯃꯍ ꯅꯨꯄꯥꯗꯣ
ꯎꯝ
ꯊꯥꯎꯅꯤꯡꯕ ꯃꯇꯝ ꯌꯥꯝ ꯂꯩꯕꯅꯦꯍꯦ
ꯀ꯭ꯔꯤ ꯀ꯭ꯔꯤ ꯇꯥꯎꯕ꯭ꯔꯣ
ꯌꯥꯝ ꯃꯌꯥꯗ ꯇꯥꯗꯦ ꯑꯗꯣ ꯑꯩꯅꯁꯨ ꯍꯥꯏꯗꯤ ꯍꯥꯏꯕꯅꯦ ꯑꯗꯣ ꯂꯣꯏꯔꯁꯨ ꯂꯩꯅ ꯍ ꯕꯗꯣ ꯂꯩꯕꯗꯣ ꯁꯨꯃꯥꯏꯅ ꯇꯧꯋꯦꯕ ꯃꯥꯕꯨ ꯑꯩ ꯇꯧꯔꯦ ꯐꯣꯟ ꯇꯧꯔꯗꯤ ꯁꯥꯎꯅꯤꯡꯕ ꯈꯛꯇꯅꯦ
ꯊꯧꯅꯤꯡꯈ꯭ꯔꯅꯤꯗꯚꯅꯤꯁꯤꯁ
ꯑ ꯃ ꯇ
ꯆꯍꯤ ꯀꯌꯥꯗꯤ ꯁꯥꯟꯅꯕ ꯁꯅꯥꯈ꯭ꯔꯦ
ꯍꯥ
ꯆꯍꯤ ꯀꯌꯥꯃꯨꯛꯇꯛꯇꯤ ꯁꯥꯟꯅꯈ꯭ꯔꯕ꯭ꯔꯣ ꯅꯕꯅꯤ ꯋꯥꯔꯤ
ꯄꯈ꯭ꯔꯦ ꯌꯨꯝꯝꯕ ꯀꯥꯎꯇꯧꯗꯦ
ꯇꯨ ꯊꯥꯎꯖꯟ ꯀꯌꯥꯗꯒꯤ ꯁꯅꯥꯕꯕ꯭ꯔꯥ ꯇꯨ ꯊꯥꯎꯖꯟ ꯇ꯭ꯋꯦꯟꯇꯤ ꯐꯣꯔ ꯇ꯭ꯋꯦꯟꯇꯤ ꯊ꯭ꯔꯤ
ꯇꯨ ꯊꯥꯎꯖꯟ ꯇ꯭ꯋꯦꯟꯇꯤ ꯐꯣꯔꯒꯨꯝꯕ ꯑꯣꯏꯔꯝꯅꯤ
ꯀꯣꯏꯗꯤ ꯀꯏ ꯀ ꯔꯦ ꯃꯇꯝꯁꯦ ꯊꯨꯗꯤ ꯊꯨꯕꯅꯤꯀꯣ
ꯎꯃ ꯌꯦꯅ ꯂ ꯍꯧꯗꯅ ꯆꯠꯄꯅꯦ ꯍꯥꯏꯔꯤꯗꯣ
ꯎꯝ
ꯇꯝ ꯈ ꯍꯒꯅ ꯇꯠꯅꯦ ꯍꯥꯏ ꯗ
ꯎꯝ
ꯑꯗꯨꯗꯅꯦꯦ
ꯊꯨꯅ ꯅꯨꯄꯥꯅꯤ ꯌꯨꯝ ꯄꯥꯅ ꯃꯇꯝ ꯂꯥꯛꯀꯅꯤꯀꯣ ꯉꯥꯟꯇꯥ ꯈꯪꯗꯕꯗ ꯃꯌꯥꯡ ꯑꯁꯥꯝꯗ ꯌꯨꯝ ꯄꯥꯟꯈ꯭ꯔꯦ ꯅꯈꯣꯏ ꯂꯨꯍꯣꯡ ꯅꯤꯉꯏ ꯂꯥꯛ ꯇꯧꯔꯦ ꯑꯁꯥꯝ ꯃꯤ ꯁ ꯍꯥꯏꯕ ꯅꯠꯇ꯭ꯔꯣ
ꯑꯦꯦ ꯁꯤꯨꯝꯣ ꯋꯥꯁꯦ ꯄꯣ ꯍ
ꯑꯦ ꯂꯣꯀꯦꯁꯥꯟꯁꯨ ꯌꯥꯗꯕ꯭ꯔꯥ ꯀꯥꯎ ꯍꯦꯅꯦꯗꯤ ꯍꯥꯏꯒꯗꯤ ꯌꯥ ꯔꯣꯏꯗꯁꯤꯡ
ꯅꯁꯤ ꯇ ꯇ ꯀꯥꯏ ꯊ
ꯑꯣꯏꯗꯣꯏ ꯃꯥꯟ꯭ꯔꯦ ꯑꯩꯒꯤꯁꯦ ꯁꯣꯏꯈ꯭ꯔꯕꯒꯤ
ꯑꯦ ꯃ ꯍꯥꯏꯔꯒ ꯇꯕꯗꯣ
ꯎꯝ
ꯑꯗꯅ ꯑꯗꯨ ꯃꯥꯥꯏ ꯍꯥꯏꯄ
ꯑꯣ ꯇꯕꯨ ꯈꯨꯗꯤ ꯃꯥꯏ ꯃꯍꯥꯏꯔ ꯂꯥꯏꯔꯁ
ꯍꯥꯥ
ꯀꯣꯜ ꯇꯧꯕ ꯈꯨꯗꯤꯡ ꯃꯤ ꯂꯣꯏꯅꯃꯛꯇ ꯁꯨꯃꯥꯏꯅ ꯍꯥꯏꯔꯒ ꯂꯩꯔꯕꯅꯦꯕ ꯑꯩꯁꯦ ꯍꯝ ꯍ ꯍꯥꯡ ꯇꯔꯥꯕꯅꯤ ꯍꯧꯖꯤꯛ ꯈꯔ ꯂꯩꯥꯏꯔꯒꯗꯤ ꯇꯣꯈ꯭ꯔꯒꯦꯔꯣ ꯑꯥ ꯍꯂꯣ ꯁ ꯍꯜꯂꯣ ꯆ